ꯆꯠ ꯄꯦ ꯐꯥꯎꯗ
ꯃꯒꯥꯎꯗ ꯊꯣꯛꯄꯗꯤ ꯏ ꯃꯥ ꯕꯦꯦꯡꯣꯟꯒ ꯍꯥꯞꯆꯗꯣ ꯏꯃꯦꯅꯤꯡꯉꯗꯤꯦ ꯂꯩꯇꯦ ꯑꯩ ꯇꯔꯨ ꯀꯃꯥꯏꯅ ꯇꯧꯁꯤꯒꯦ ꯎꯝ ꯆꯠ ꯃꯗ ꯃ ꯃꯣꯏꯁꯨ ꯃ ꯂꯅꯤ ꯑꯅꯤ ꯃꯣꯏ ꯑꯅꯤ ꯇꯥꯐꯝꯟ ꯃꯔꯛꯇꯧꯔꯤꯗꯣ
ꯃꯤꯗꯥꯃ ꯇꯣꯏꯗꯣ ꯃꯣꯏꯁꯨ ꯑꯦꯖꯦꯟꯒꯤ ꯁꯤꯌꯥꯔ ꯑꯃ ꯐ꯭ꯤ ꯌꯥꯎꯗ ꯌꯥꯎꯋꯔꯣ ꯂꯥꯛꯑꯅꯤꯒꯤ ꯑꯗꯨꯝ ꯂꯥꯛꯇꯥꯔꯦ ꯇꯧꯁꯨ ꯂꯥꯛꯇꯥꯔꯥ ꯐ꯭ꯔꯤ ꯎꯝ ꯍꯣꯏ ꯄꯁꯨ ꯏꯃꯥꯟꯅꯕꯗ ꯐꯅꯦꯛ ꯀꯔꯕꯥꯔ ꯇꯧꯕ ꯑꯃ ꯂꯩꯌꯦ ꯐꯅꯦꯛ ꯑꯣꯏꯅ ꯃ ꯇꯧꯔꯒꯦꯔꯣ ꯅ ꯀꯋꯥ ꯇꯕꯨ ꯂꯩ ꯐ ꯃꯤꯇ ꯑꯩꯈꯣꯏꯒꯤ ꯀꯌꯥ ꯀꯥꯏ ꯀꯔꯤ ꯑꯃꯒ ꯃꯉꯥ ꯋꯥꯠꯇꯨꯏꯅꯦꯕ꯫ ꯇꯨꯃꯤꯟ ꯂꯩꯌꯨ ꯇꯨꯃꯤꯟ ꯂꯩꯌꯨ꯫
ꯅꯪꯗꯤ ꯉꯥꯡꯕ ꯌꯥꯗꯕꯅꯤꯅ ꯊꯕꯛ ꯇꯧꯔꯤꯑꯌꯦ ꯀꯣꯟꯅ ꯇꯧꯔꯛꯀꯦꯁꯨ ꯌꯥꯗꯦ꯫
ꯑꯩꯇꯪꯉꯥꯏꯔꯦ
ꯋꯥꯔꯦ ꯑꯩ ꯅꯪꯒꯤ ꯑꯅꯤꯗꯨ ꯂꯣꯏꯕ ꯉꯥꯏꯕꯗ꯫
ꯍꯧꯖꯤꯛ ꯑꯃ ꯁꯥꯟꯅꯔꯁꯦ ꯑꯗꯨꯗꯤ ꯁꯤꯅ ꯂꯣꯏꯁꯤꯜꯂꯁꯦ ꯑꯗꯣ ꯍꫭꯔꫭꯟ ꯑꯃꯨꯛ ꯁꯥꯟꯅꯔꯁꯤꯔꯣ꯫
ꯍꫭꯠ
ꯍꯧꯖꯤꯛꯀꯤꯗꫭ ꯅꯪ ꯀꯩꯅꫭ ꯃꯇꫭꯝ ꯇꯥꯠ ꯈꯔꯤꯗꫭ꯫
ꯇꯠ ꯂꯩꯔꯝꯃꯦ ꯃꯇꯣꯝꯇ
ꯑꯩꯅꯁꯨ ꯀꯥꯀꯇꯦ ꯉꯁꯥꯏꯁꯨ ꯁꯨꯃꯥꯏꯅ ꯇꯧꯋꯤ ꯀꯃꯥꯏꯅ ꯇꯧꯋꯤꯅꯣ ꯈꯪꯗꯦꯕ꯫
ꯆꯨꯊꯔꯔꯣꯏ
ꯃꯣꯏ ꯀꯩꯅꯣ ꯑꯥ ꯄꯨꯂꯤꯁꯅ ꯌꯤꯏꯕ ꯌꯥꯎꯍꯧꯗꯔꯕꫭ꯫ ꯍꯥ ꯋꯥꯇꯧꯔꯤꯁꯦ ꯌꯦꯡꯑꫭ꯫ ꯃꫭꯏ ꯃꯃꯥꯟꯅꯕꯤ ꯑꯃ ꯄꯨꯁꯤꯟ ꯂꯥꯛꯄꯔꫭ ꯃꯃꯥꯅ ꯀꯩꯅꫭꯗꯨꯗꯤ
ꯑꯩꯒꯤ ꯃꯤꯠꯁꯅ ꯑꯅꯤꯁꯦ ꯌꯥ꯫
ꯃꯤ ꯁꯨꯕꯥꯕꯨ ꯃ ꯍꯥꯛ ꯆꯠꯂꯗꯤ ꯃꯥꯏ ꯑꯅꯤꯃꯨꯛ ꯄꯥꯜꯂꯗꯤ ꯁꯨꯔꯦ ꯀꯩꯅꫭ ꯑꯗꯨꯅꯦ ꯑꯩꯅ ꯍꯪ ꯌꯥꯕꯗꯣ ꯀꯌꯥꯝꯅꯣ ꯑꯃꯥꯔ ꯑꯅꯤ ꯑꯗꯨ ꯅꯈꯩꯏ ꯁꯦꯡꯅ ꯍꯥꯏꯔꯛꯑꯣ
ꯁꯀꯂꯒꯦꯅꯦ ꯅꯥꯎꯁꯨꯝ ꯂꯩꯔꯥꯡ ꯅꯪꯒꯤ
ꯌꯥꯝ ꯉꯥꯡꯉꯦ
ꯁꯦꯟꯅꯖꯒꯦ ꯂꯩꯍꯤ ꯃꯥꯡꯍꯥꯟꯂꫭꯏ
ꯃꯃꯨ ꯁꯤ ꯁꯤꯑꯦꯞꯁꯦ ꯍꯥꯞꯀꯦꯔꫭ ꯋꯥꯔꯤ ꯁꯥꯟꯅꯅꯕ ꯄꯩꯁꯥ ꯐꯪꯕꯤ꯫
ꯊꯃꫭꯏ ꯁꯦꯡꯅ ꯂꯥꯕ ꯂꯥꯍꯤꯁꯤꯡꯒꯨꯝ ꯁꯦꯡꯕꯤꯕꯤ ꯅꯪ ꯍꯥꯎ
ꯅꯪ ꯁꯤꯁꯦ ꯃꯊꯪ ꯅꯪꯒꯤ ꯇꯥꯛꯁ ꯂꯥꯛꯀꯥꯟꯗꯅꯦ꯫
ꯎꯝ꯫
ꯋꯥꯆꯞꯇ ꯃꯦꯁꯦꯖ ꯂꯥꯛꯄꯅꯦꯕ ꯅꯠꯇ꯭ꯔꯁꯨ ꯁꯤ ꯑꯦꯞꯁꯦ ꯑꯗꯨꯝ ꯍꯥꯞꯄꯣ ꯑꯗꯨꯗꯨꯒ ꯉꯁꯥꯏ ꯔꯤꯐ꯭ꯋꯦꯁ ꯇꯧꯐꯝꯗꫭ꯫
ꯎꯝ꯫
ꯑꯗ ꯔꯤꯐ꯭ꯔꯦꯁ ꯇꯧꯊꯣꯛꯑꯣ ꯑꯗꯨꯗꯨꯒ ꯇꯥꯛꯁ ꯅꯪꯒꯤ ꯑꯦꯕꯥꯏꯂꯦꯕꯜ ꯑꯣꯏꯔꯗꯤ ꯊꯣꯛꯂꯛꯀꯅꯦꯕ ꯄ꯭ꯔꯣꯐꯥꯏꯜ ꯀꯝꯄ꯭ꯂꯤꯠ ꯊꯥꯕꯗꯨ ꯅꯠꯇꯕ ꯑꯇꯣꯞꯄ ꯑꯗꯨꯒ ꯑꯩꯉꯣꯟꯗ ꯍꯥꯏꯔꯛꯑꯣ꯫
ꯎꯝ ꯁꯨꯡꯆꯪ ꯆꯪꯉꯔꯣꯏꯗꯕꯅꯤ ꯋꯔꯤ ꯁꯥꯟꯅ ꯂꯣꯏꯈꯤꯕꯗꯒꯤ ꯑꯩ꯫
ꯇꯧꯕꯒꯤ ꯂꯥꯛꯑꯁꯨ ꯅꯪ ꯑꯩꯒꯥ ꯑꯃꯨꯛ ꯋꯥꯔꯤ ꯁꯥꯟꯅ ꯂꯣꯏꯔꯦ ꯑꯗꯨꯗ ꯅꯪꯅ ꯆꯥꯝ ꯐꯪꯉꯅꯤ ꯑꯩꯅ ꯑꯦꯠꯇꯤ ꯑꯃꯨꯛ ꯐꯪꯗꯣꯏꯕ꯫ ꯅꯃꯥꯟꯅꯕꯤ ꯑꯃꯨꯛ ꯄꯥꯟꯈꫭꯝ ꯈꫭꯝ ꯂꯩꯔꯝꯅꯤ ꯁꯤꯔꯦ ꯅꯪ꯫
ꯈꫭꯝꯒꯦ꯫
ꯅꯪꯒꯤ ꯑꯃꯨꯛ ꯂꯥꯛꯀꯅꯦꯕ ꯁꯤ ꯃꯊꯪ꯫ ꯅꯪꯅ ꯑꯃꯨꯛ ꯇꯧꯔꯒ ꯑꯇꯣꯞꯄꯗ ꯇꯧ ꯍꯥꯏꯕꯒꯤ꯫
ꯅꯪꯒꯤꯗꯤ ꯂꯣꯏꯈ꯭ꯔꯕ
ꯑꯩꯒꯤꯁꯨ ꯏꯃꯥꯟꯅꯕ ꯆꯤꯡꯂꯦꯝꯕꯗꯣ ꯃꯥꯅ ꯍꯥꯏꯔꯛꯄꯅꯦꯕꯁꯤ ꯑꯦꯞꯁꯦ ꯃꯥꯅ ꯀꯣꯜ ꯇꯧꯕꯩ ꯂꯥꯛꯑꯦꯅ ꯑꯗꯣ ꯃꯥꯅ ꯑꯩ ꯑꯃꯨꯛ ꯍꯥꯞꯄꯦ ꯫ ꯑꯩꯒ ꯑꯃꯨꯛ ꯋꯥꯔꯤ ꯁꯥꯟꯅꯔꯦ ꯑꯩꯉꯣꯟꯗꯅ ꯂꯨꯄꯥ ꯆꯅꯤꯒ ꯀꯨꯟꯊ꯭ꯔꯥꯍꯨꯝꯗꫭꯏꯃꯨꯛ ꯐꯪꯍꯧꯔꯦ꯫ ꯀꯣꯜ ꯑꯍꯨꯝꯂꯥ ꯃꯔꯤꯔ ꯁꯥꯟꯅꯕꯒꯤ ꯑꯗꯨꯗꯨꯒ ꯑꯩꯒꯤ ꯂꯣꯏꯈ꯭ꯔꯦ ꯄꯩꯁꯥ ꯂꯥꯛꯑꯦ ꯑꯩꯒꯤ ꯑꯃꯨꯛ ꯇꯥꯛꯁ ꯂꯥꯛꯑꯦ ꯃꯤꯉꯣꯟꯗ ꯇꯧꯑꫭꯅ꯫ ꯑꯗꯣ ꯑꯩꯅ ꯅꯪ ꯑꯃꯨꯛ ꯇꯧꯔꯦ ꯅꯪꯁꯨ ꯈꯂꯦ ꯂꯥꯛꯄ ꯌꯥꯏꯑꯕ ꯑꯇꯣꯞꯄ ꯂꯥꯛꯄꯁꯨ ꯌꯥꯏꯀꯣ ꯈꯪꯗꯦ꯫
ꯍ ꯎ
ꯅꯨꯃꯤꯠ ꯍꯨꯝꯅꯤ ꯇꯉꯥꯏꯔꯦ ꯐꯣꯟ ꯄꯩꯁꯥ ꯂꯧꯣꯏꯗꯒ ꯍꯥꯞꯄꯤꯌꯨꯀꯣ
ꯏꯕꯨ ꯕꯤꯀꯥꯔꯁꯤꯕꯨ ꯑꯩꯕꯨ ꯅꯣꯛꯇꯣꯏꯔꯥ ꯀꯞꯇꯣꯏꯔꯥ
ꯍꯥꯄꯤꯔꯣꯏꯗ꯭ꯔꯣ
ꯁ ꯍꯥꯞꯄꯑꯒꯦꯈꯣ ꯃꯥꯗꯗꯒꯤ ꯁꯝꯃꯒꯦꯈꯣ ꯃꯥꯥꯏ ꯇꯨꯁꯤꯕꯤ
ꯍꯝ
ꯀꯣ ꯆꯞ ꯍꯥꯞꯄꯒꯦ ꯑꯗꯨꯣꯈ ꯃꯥꯂꯩ ꯁꯝꯃꯒꯦꯣ ꯃꯥꯏ ꯇꯨꯁꯤꯕꯤꯅꯦ
ꯊ꯭ꯔꯤ ꯖꯤꯕꯤꯗꯣ ꯑꯨꯛꯇꯪꯗꯤ ꯀꯥꯞꯍꯧꯕꯅ ꯐꯩꯌꯦ ꯊ꯭ꯔꯤ ꯗꯦꯖꯀꯤꯗꯣ ꯑꯗꯨꯗꯣꯗꯥꯎꯂꯔ ꯈꯛꯇ ꯍꯧꯅꯕ ꯅꯠꯇ ꯑꯩ ꯉꯥꯎ ꯆꯠ ꯅ
ꯑꯩꯉꯣꯟꯗ ꯍꯣꯁꯄꯜ ꯊꯥꯒꯠ ꯂꯥꯛꯑꯣ ꯅꯪ ꯐꯣꯟꯗꯣ ꯏꯁꯇꯣꯔꯦꯖ ꯐꯨꯜ ꯑꯣꯏꯗꯗꯤꯐꯥꯎ ꯗꯥꯎꯟꯂꯣꯗ ꯇꯧꯒꯦ ꯇꯧꯁꯜꯂꯥꯛꯑꯣ
ꯁꯇ꯭ꯔꯦ ꯍꯦ
ꯍꯥꯏ ꯏ ꯃ ꯃꯥ
ꯑ ꯑꯣꯆꯧ ꯑꯗꯨꯗꯤ ꯍꯧꯖꯤꯛ ꯅꯣꯏ ꯃꯥꯜꯗꯩ ꯇꯣ ꯏꯁꯀꯦꯟ ꯇꯧꯔꯁꯤꯔꯣ
ꯏꯀ
ꯍꯥꯥ
ꯎꯈꯣ ꯆ ꯆꯥꯛꯁꯤꯗ ꯂꯣꯏꯁꯤꯟꯁꯤ ꯀꯩꯗꯧꯕꯩ ꯈꯨꯕꯥꯛꯅ ꯅꯥꯞꯄꯉꯅꯤ ꯍꯥꯏꯗꯔꯦ ꯑꯗꯨꯝ
ꯄꯪꯖꯔꯒꯦ ꯍꯥꯏ
ꯑꯃ ꯀꯥꯕꯤꯃꯅꯨꯝ ꯀꯨꯏꯌꯦ ꯇꯨꯁꯦꯦ
ꯀ ꯅꯪ ꯀꯩꯅꯣꯗꯣ ꯅꯪꯒꯤ ꯗꯣꯀꯨꯃꯦꯟ ꯀꯩꯀꯥꯗꯣ ꯀꯩꯅꯣ ꯇꯧꯔ ꯑꯦꯛꯖꯥꯝ ꯈꯛ ꯈ ꯊꯥꯎꯔꯝꯃꯦ
ꯀꯔꯤ ꯑꯦꯛꯖꯥꯝ ꯊꯥꯟꯅꯤꯡꯒ
ꯏꯕꯥꯅꯤ ꯃꯅꯨꯡꯗ ꯊꯕꯛ ꯑꯃ ꯇꯧꯍꯧꯕꯁꯦ ꯐꯗꯨꯅꯤꯗ ꯑꯅꯤꯃꯛ ꯇꯧꯔꯁꯨ ꯌꯥꯏꯀꯣ ꯑꯗ ꯑꯩ ꯇꯧꯅꯤꯡꯕ ꯂꯩꯇꯦ ꯑꯩꯅ ꯑꯅꯤ ꯑꯨꯝꯗꯃ ꯑꯃ ꯇꯧꯔꯗꯤ ꯐꯩꯗꯅ
ꯨꯡ ꯑꯥꯏꯕ ꯂꯩꯔꯦ ꯅꯪ ꯇꯧꯔꯗꯤ ꯑꯩꯈꯣꯏꯅꯨꯡꯉꯥꯏꯗꯣꯏꯅꯦꯕ꯭ꯔꯣ
ꯑꯗꯨ ꯂꯩꯕ ꯂꯩꯕ꯭ꯔꯣ ꯈꯪꯕ꯭ꯔꯣꯅ ꯅꯪ ꯅꯪꯅ ꯁꯨꯝ ꯇ꯭ꯔꯥꯏ ꯇꯧꯁꯜꯂꯣꯑꯣ ꯍꯥꯏꯕ ꯐꯅꯦ ꯆꯥꯎꯒꯦꯔꯥ ꯄꯤꯛꯀꯦꯔꯥ
ꯇꯁꯦꯡꯒꯦ ꯇꯁꯦꯡꯒꯦ
ꯇꯁꯦꯡꯒꯤ ꯇꯁꯦꯡꯒꯦ ꯍꯥꯏꯒꯤ ꯆꯍꯤꯗꯣ ꯁꯨꯔꯒ ꯁꯨꯝ
ꯏꯍꯩ ꯃꯆꯥꯁꯤꯒꯗꯤ ꯏꯀꯥꯟ ꯀꯥꯟꯅꯗꯕ ꯍꯥꯏꯇꯥꯔꯦ ꯗꯣ ꯍꯦ ꯀ
ꯀꯌꯥꯅꯣ
ꯀꯩ ꯍꯥꯏꯅꯣ
ꯍꯩ ꯃꯇꯥꯁꯤꯒ ꯆꯥꯅꯕ ꯊꯕꯛꯇꯤ ꯏꯇꯩꯩ ꯂꯩꯇꯕ ꯃꯣꯏꯕꯔꯒ ꯅꯪꯁꯤꯦ
ꯎ
ꯇꯌꯥ ꯅꯤꯖꯕꯤꯦ ꯅꯅꯨꯡꯁꯤꯕ ꯅꯪꯁꯤ ꯍꯣꯡꯗ
ꯎ
ꯁꯤꯌꯥ ꯑꯗꯨ ꯁꯤꯍꯜ ꯊꯝ ꯑꯦꯦꯝꯗꯦꯝ ꯃꯀꯥ ꯐꯖꯅ ꯑꯃꯨꯛ ꯈꯜꯂ ꯍꯥꯞꯆꯤꯜꯂꯨꯒꯦ ꯏꯟꯖꯥꯡꯗꯣ
ꯑꯗꯨ ꯑꯣꯏꯅ ꯑꯩ ꯇꯧꯈꯣ ꯂꯥꯛꯑꯗꯤ ꯊꯥꯖꯤꯜꯂꯣꯕ
ꯀꯩꯅꯣ ꯊꯥꯖꯤꯟꯗꯣꯏꯁꯦ
ꯑꯦꯛꯖꯥꯝꯗ ꯑꯔꯥ ꯑꯔꯥꯛꯄ ꯊꯥꯖꯤꯜꯂꯣ ꯍꯥꯏꯕ
ꯊꯥꯎꯕꯗꯤ ꯄꯪꯉꯥꯏꯗꯏꯌꯦꯡ ꯈꯨꯃꯟ ꯌꯥꯗꯦꯕ ꯅꯥꯕ
ꯀꯩꯒꯤꯅꯣ
ꯑꯥꯎ ꯋꯥꯔꯤꯗꯤ ꯑꯗꯨꯗꯨ ꯃꯇꯝ ꯌꯥꯝ ꯂꯩꯔꯦ ꯈꯣꯠꯂꯦ ꯇꯧꯋꯦꯕ
ꯀꯅ ꯑꯥꯏꯕ
ꯑꯩꯈꯣꯏꯃꯥꯏꯅꯤ
ꯅꯪ ꯍꯧꯖꯤꯛ ꯆꯍꯤ ꯇꯔꯥꯄꯜ ꯇꯔꯥꯄꯜ ꯁꯨꯔꯕ ꯅꯠꯇ꯭ꯔꯣ ꯑꯦꯀꯥꯗꯃꯤꯛ ꯑꯦꯁꯇ
ꯂꯣꯏ ꯁꯨꯔꯦ ꯑꯁꯦꯡꯕꯗꯁꯨ
ꯑꯗꯨꯗꯤ ꯅꯪ ꯆꯍꯤ ꯌꯥꯗꯣꯏꯁꯦ ꯆꯍꯤ ꯀꯨꯟꯅꯤ ꯄꯥꯟꯕꯥꯝꯕ ꯈꯛꯇꯅꯦ ꯈꯜꯂꯣ ꯅꯪ ꯊꯥꯕ ꯈꯟꯅꯤꯁꯨ ꯂꯩꯇꯦ
ꯑꯗꯨ ꯊꯕꯛꯇꯣ ꯑꯐꯕ ꯀꯩꯗꯧꯕꯗꯨꯣ ꯌꯦꯡꯉꯨ ꯁ꯭ꯋꯥꯏꯗꯤ ꯂꯩꯔꯣꯑꯣ ꯑꯁꯣꯝ ꯏꯝꯐꯥꯜꯂꯣꯝꯗ ꯍꯥꯏꯒꯠꯇꯗꯤ ꯑꯥꯗꯨ ꯆꯠꯄꯗꯨ ꯌꯥꯗꯕꯨꯗꯨꯗ ꯑꯩꯁꯨ ꯎꯄꯥꯥꯏ ꯂꯩꯇꯦ
ꯊꯕꯛ ꯇꯧꯔꯗꯤ ꯆꯠꯇꯥꯥꯔꯦ ꯁꯤ ꯃꯅꯤꯄꯨꯔꯗ ꯉꯥꯡꯅꯗ꯭ꯔꯁꯨ ꯑꯇꯣꯞꯄ ꯂꯝꯗ ꯇꯧꯔꯁꯨ ꯌꯥꯏ ꯀꯩꯅꯣ
ꯎꯝ ꯑꯀꯥꯁꯕꯥꯅꯤꯗꯒꯤ ꯄꯥꯏꯔꯛꯄ
ꯃꯤꯅꯨ ꯃꯤꯅꯨ ꯃꯤꯅꯨ
ꯄꯥꯕ ꯌꯥꯎꯒꯦꯔꯥ
ꯌꯥꯏ
ꯂꯄꯥ ꯂꯤꯁꯤꯡ ꯇꯔꯥꯅꯦ ꯍꯥꯏꯕꯅꯤ ꯍꯥꯏꯅꯕꯤꯒꯦ ꯏꯂꯥꯏ ꯇꯤꯕꯤꯗ
ꯌꯥꯏꯅꯦ
ꯏꯂꯥꯏꯠ ꯇꯤꯚꯤꯗ
ꯑꯗꯨ ꯌꯥꯏ
ꯌꯥꯎꯒꯦꯔ ꯍꯥꯏꯔꯒ
ꯌꯥꯏꯌꯦ
ꯐꯒꯤ ꯅꯠꯇꯤꯌꯦ ꯍꯥꯏꯁꯦ
ꯐꯥꯒꯤ ꯃꯥ ꯃꯥꯂꯦ ꯉꯥꯡ
ꯍꯥꯏꯅꯔꯝꯃꯣꯔꯥ ꯑꯗꯨꯗꯤ ꯍꯥꯥ
ꯐꯣꯟ ꯑꯃꯨꯛ ꯌꯦꯡꯈꯠꯂꯛꯑꯦ ꯃꯇꯥꯡꯁꯤꯗ
ꯍꯥꯏꯃꯔꯝꯃꯣꯔꯥ ꯍꯥꯏꯕꯅꯦ
ꯀꯅꯥ ꯂꯩꯒꯦ ꯍꯥꯏꯅꯅꯤꯡꯉꯥꯏ
ꯃꯤ ꯂꯩꯅꯦ ꯏꯂꯥꯏ ꯇꯤꯕꯤꯒꯤꯗ
ꯕꯣꯕꯣꯛ ꯃꯃꯗ ꯍꯪꯉꯛꯈꯤꯒꯦ
ꯍꯡꯉꯣ ꯍꯡꯉꯣ
ꯄꯥꯎ ꯋꯥ ꯆꯥꯛꯔꯀꯦ
ꯍꯥꯥ
ꯊꯥꯗ꯭ꯔꯣ ꯀꯩꯗꯅꯣ ꯂꯤꯁꯤꯡ ꯇꯔꯥ ꯍꯥꯏꯁꯦ
ꯑꯥ
ꯎꯝ ꯎꯝ ꯅꯪ ꯄꯥꯕꯗꯨꯗꯤ ꯀꯥꯏꯕ ꯅꯪꯗꯤ ꯇꯈꯣꯟꯁꯨ ꯐꯖꯩ ꯉꯁꯛꯁꯨ ꯐꯖꯩ
ꯑꯩꯗꯤ ꯇꯟꯕꯥ
ꯎꯝ ꯖꯣꯅꯤ ꯍꯣꯅꯤ ꯇ꯭ꯋꯤꯡꯀꯜ ꯇ꯭ꯋꯤꯡꯀꯜ ꯁꯛꯂꯒ ꯂꯩꯔꯝꯕꯤ ꯃꯥꯗꯣ ꯃꯤ ꯇꯔꯥ ꯍꯦꯜꯂ ꯀꯛꯑꯣ ꯌꯥꯔꯦ ꯉꯝꯇ꯭ꯔꯦ ꯑꯩ ꯉꯛꯀ ꯄꯩꯗꯣꯔꯦ
ꯁꯦꯀꯦꯟ ꯇ꯭ꯋꯦꯟꯇꯤꯃꯨꯛ ꯑꯣꯏꯖꯒꯤꯅꯤ
ꯊꯝꯅꯅꯦ ꯑꯩ ꯉꯛꯄꯩꯗꯧꯔꯦ ꯀꯩꯅꯣ ꯄꯨꯈꯩ ꯁꯤꯡ ꯂꯩꯩꯔꯨꯗꯣꯏꯔꯥ ꯍꯥꯏꯁꯦ ꯀꯩꯗꯣꯏꯕ ꯄꯛꯇꯦꯍꯦ
ꯊꯝꯃꯦꯀꯣ
ꯎꯝ